ꯍꯜꯂꯣ ꯆ ꯆꯣ ꯊ ꯆꯥꯛ ꯌꯦꯟꯁꯥꯡ ꯊꯣꯡꯈꯕ꯭ꯔꯣ
ꯇꯔꯤꯌꯦ
ꯍꯦꯛ ꯅ ꯀꯩꯅꯣ ꯀꯔꯤꯔꯥ ꯃꯤꯗꯤꯡ ꯁꯤꯁꯦ ꯃꯄꯥꯟ ꯊꯣꯛꯇ꯭ꯔꯦꯀꯣ ꯃꯕꯣꯡꯤ ꯑꯩ ꯄꯣꯛ ꯊꯤꯞ ꯊꯣꯏꯊꯣꯏ ꯇꯧꯈ꯭ꯔꯦ ꯍꯧꯖꯤꯛ ꯀꯔꯤꯒꯤꯔꯥ ꯉꯁꯤꯁꯦ ꯀꯣꯜ ꯇꯧꯃꯝꯃꯤꯒꯦ ꯑꯩꯒꯤ ꯏꯆꯤꯟꯕꯥꯟꯁꯨ ꯂꯣꯏꯅ ꯅꯔꯝ ꯑꯣꯏꯈ꯭ꯔꯦ
ꯆꯪ ꯇꯔꯣꯔꯕꯣ
ꯊꯣꯡꯗ꯭ꯔꯤ ꯀ꯭ꯔꯤ ꯆꯥꯛ ꯆꯥꯔꯕ꯭ꯔꯣꯅꯣ ꯎꯝ ꯊꯣꯡꯈ꯭ꯔꯕ꯭ꯔꯣ
ꯅꯟꯌꯦ
ꯀꯦꯁꯥꯡ ꯇꯣꯡꯝꯕ꯭ꯔꯥ ꯅꯪ ꯈꯣꯄꯥꯛ ꯆꯥꯔꯅꯤ ꯑꯩ ꯌꯨꯝ ꯍꯜꯂꯛꯄꯗꯀꯣ ꯅꯪ
ꯇ
ꯀꯔꯤꯇꯥꯔꯒꯂꯑꯕ꯭ꯔ ꯅꯪꯗꯤ ꯇꯕ
ꯇꯥꯏꯌꯦ
ꯀ꯭ꯔꯤ ꯇꯥꯎꯔꯒꯜꯂ ꯏꯕ꯭ꯔꯣ
ꯀ꯭ꯔꯤꯁ ꯇꯥꯎꯗꯦ
ꯀꯨꯝꯃꯁꯨ ꯀꯨꯝꯗꯦꯗꯥ ꯍꯣꯏꯗ ꯊꯨꯏ ꯀꯣ ꯊꯨꯏ ꯀꯣ
ꯑ
ꯃꯦꯗꯤ ꯀꯨꯨꯝꯁꯤ ꯀꯨꯝꯗꯀ ꯌꯥꯁꯦ ꯀ ꯊꯨꯃ ꯏꯕꯥꯅꯤꯁꯨ ꯀꯣꯜ ꯇꯧꯔꯒ ꯍꯧꯖꯤꯛꯅ ꯊꯝꯕꯅꯦ ꯅꯣꯏ ꯕꯣꯛꯁ ꯑꯅꯥꯕ ꯂꯣꯏꯈ꯭ꯔꯕ ꯭ꯔꯣ ꯍꯧꯖꯤꯛꯅ ꯆꯠꯀꯗꯕ꯭ꯔꯣ
ꯀꯗꯤ
ꯖꯦꯒꯨ ꯦꯡꯦꯡꯗꯤ ꯃꯥꯒꯤ ꯐꯣꯟ ꯑꯩꯉꯣꯟꯗ ꯊꯝꯃꯒ ꯀꯣꯜ ꯇꯧꯍꯟꯕꯅꯦ ꯃꯥ
ꯑꯣ
ꯍ
ꯈꯪꯗꯦ ꯑꯩꯗꯤ
ꯑ ꯀꯣ ꯑꯩꯈꯣꯏꯗꯤ ꯃꯩꯇꯩꯂꯣꯟ ꯉꯥꯛꯇꯒ ꯉꯥꯡꯉꯦ ꯉꯁꯤꯗꯤ
ꯍ ꯍ
ꯆꯥꯛ ꯊꯣꯡꯈ꯭ꯔꯕ꯭ꯔꯣ ꯅꯪ
ꯊꯣꯡꯗꯔꯤꯌꯦ ꯑꯩꯈꯣꯏꯗꯤ
ꯄꯨꯗ ꯂꯥꯛꯦ
ꯀꯣꯏꯕꯂ ꯑꯣꯅꯥ ꯍꯣꯏ ꯖꯦꯡ ꯇꯣꯡꯁꯤꯌꯥꯟ ꯍꯥꯎꯗꯂꯣꯁꯥ ꯑ ꯎꯝ ꯏꯚꯅꯤꯡ ꯇꯈꯔꯦꯅ ꯍꯧꯖꯤ
ꯑꯩ ꯇꯖ
ꯑꯦꯁ ꯅꯪꯁꯦ ꯋꯥꯔꯤ ꯂꯩꯇꯕ꯭ꯔꯥ ꯀꯣ
ꯍꯣꯏ ꯂꯥꯏꯇꯦ
ꯊꯨꯏ ꯊꯤꯌꯨꯃꯥꯏꯗꯁꯨ ꯀꯣꯜ ꯇꯧꯔꯛꯑꯣ
ꯎ ꯑꯝ ꯍꯣꯏ ꯇꯕ ꯅ
ꯇꯥꯎꯕ꯭ꯔꯥ ꯅꯣꯏꯅꯤꯌꯦ
ꯍꯣꯏ ꯇ ꯍꯦ
ꯑꯣ ꯃꯅꯨꯡꯗ ꯂꯩꯌꯦꯦ ꯐꯃꯨꯡꯗ ꯌꯦꯡꯉꯣ ꯅꯪ ꯃꯊꯥꯟꯗ ꯌꯥꯝ ꯇꯥꯎꯈ꯭ꯔꯦꯗ ꯑꯩꯁꯨ ꯉꯁꯤ ꯀꯅꯥꯅꯣ ꯑꯃꯨꯛ ꯀꯣꯜ ꯇꯧꯔꯛꯑꯦ ꯑꯔꯤꯁꯅꯦ ꯃꯤ ꯕꯤꯖꯤ ꯂꯥꯏꯔꯤ ꯀꯥꯟꯁꯤꯗ
ꯑꯝ
ꯅꯪꯗꯤ ꯍꯧꯖꯤꯛꯅ ꯐꯔꯁ꯭ꯔꯥ
ꯍꯣꯏ ꯄꯔꯁꯅꯦꯂꯤ
ꯇ ꯍꯔꯣ ꯀꯣ ꯀꯔꯤꯒꯤ ꯇꯂꯨꯡꯕ꯭ꯔꯥ
ꯍ ꯎ
ꯅꯊꯟꯇ ꯂꯩꯕ꯭ꯔꯣ꯫
ꯍꯣꯏ ꯌꯨꯝꯗ ꯀꯅꯥ-ꯀꯅꯥ ꯂꯩꯒꯦ꯫
ꯑꯈꫭꯏ ꯑꯍꯨꯝ ꯉꯛꯇ ꯉꯥꯏꯌꯦ ꯖꯦꯡ ꯍꯧꯖꯤꯛ ꯆꯪꯔꯒ ꯑꯃꯨꯛ ꯊꯣꯛꯈ꯭ꯔꯦ꯫
ꯑꯣ ꯅꯣꯏ ꯁꯤꯡꯖꯨ ꯆꯥꯄ꯭ꯔꯥ꯫
ꯁꯤꯡꯖꯨ ꯆꯥꯏ ꯍꯣꯏ ꯀꯂꯨ ꯑꯈꯣꯏ ꯑꯅꯤꯗꯤ ꯑꯅꯤꯃꯛ ꯆꯥꯏꯑꯦ ꯃꯣꯔꯅꯤꯡꯗ ꯑꯈꯣꯏ ꯅꯦꯛꯁ ꯗꯣꯔ ꯅꯤꯀꯣꯂꯥꯁ ꯈꯣꯏꯅ ꯁꯤꯡꯖꯨ ꯃꯦꯠꯂꯒ ꯄꯤꯕ꯫ ꯑꯗꯣ ꯎꯝ ꯖꯦꯡꯒ ꯗꯤꯜꯁꯨ ꯂꯥꯛꯔꯒ ꯁꯤꯡꯖꯨ ꯆꯥꯕ ꯑꯗꯣ ꯃꯣꯏꯒꯤꯁꯨ ꯆꯥꯕ꯫
ꯎꯝ
ꯁꯤꯟꯖꯨ ꯑꯅꯤꯔꯥꯛ ꯆꯥꯌꯦ꯫ ꯀꯕꯤꯎ ꯈꯣꯏ ꯀꯕꯤꯎꯁꯨ ꯄꯥꯏꯕꯅꯦ ꯑꯥꯏꯔꯤꯁꯁꯨ ꯄꯥꯏꯕꯅꯦ ꯀꯜꯂꯨꯁꯨ ꯄꯥꯏꯕꯅꯦ꯫ ꯀꫭꯜ ꯇꯧꯕ ꯌꯥꯏꯌꯦ꯫ ꯃꯤ ꯃꯉꯥꯕꯨꯒꯨꯝꯕ ꯄꯥꯏꯕ ꯃꯤ ꯌꯥꯎꯔꯗꯤ ꯑꯗꯨꯝ ꯀꯣꯜ ꯇꯥꯎꯕ ꯌꯥꯏꯌꯦꯗ꯫
ꯎꯝ
ꯍꯥꯏꯁ ꯂꯣꯏꯔꯦꯗꯥ꯫
ꯋꯥ ꯉꯥꯡꯒꯅꯨ ꯋꯥ ꯉꯥꯡꯒꯅ ꯉꯥꯡꯒꯅꯨ꯫ ꯎꯝ
ꯀꯔꯤꯁꯨ ꯇꯧꯗꯦ ꯑꯈꯣꯏ ꯑꯅꯤ ꯈꯛꯇꯥ ꯇꯪꯂꯨꯝꯕꯅꯦ꯫
ꯍꯤꯗꯥꯛ ꯎꯏ ꯍꯤꯗꯥꯛꯒꯨꯝꯕ ꯄꯤꯕ꯭ꯔꯥ ꯈꯡꯗꯦ ꯏꯔꯨꯔꯗꯤ ꯑꯗꯨꯝ ꯏꯔꯨꯗꯗꯤ ꯑꯗꯨꯝ ꯁꯦꯡꯒꯅꯤ꯫ ꯕꯤꯠꯇ꯭ꯔꯤꯁꯨ ꯌꯥꯝꯗꯦꯍꯦ ꯉꯁꯤ꯫ ꯂꯥꯏꯔꯤꯛ ꯄꯥꯔꯒ ꯂꯩꯕ꯭ꯔꯣ ꯅꯣꯏ ꯑꯦꯛꯖꯥꯝ ꯂꯩ ꯂꯥꯏꯔꯤꯛ ꯄꯥꯔꯒ ꯂꯩꯕ꯭ꯔꯥ ꯑꯦꯛꯖꯥꯝ ꯂꯩꯕꯅꯤꯅ ꯅꯣꯏ꯫ ꯗꯦꯠ ꯇꯨꯗꯅꯤꯀꯣ ꯅꯣꯏ ꯑꯦꯛꯖꯥꯝꯗꯣ ꯉꯁꯤ ꯗꯦꯠ ꯀꯌꯥꯔꯥ꯫
ꯁꯤꯗꯤ ꯗꯦꯠ ꯇ꯭ꯋꯦꯟꯇꯤ ꯇ꯭ꯋꯦꯟꯇꯤ ꯊ꯭ꯔꯤ ꯑꯈꯣꯏꯒꯤ ꯑꯦꯛꯖꯥꯝꯗꯤ ꯑ ꯖꯨꯂꯥꯏ ꯊ꯭ꯔꯤ꯫
ꯑꯣ ꯊ꯭ꯔꯤꯔꯥ꯫
ꯎꯝ
ꯊꯤꯌꯨꯃꯥꯏ ꯕꯨꯁꯨ ꯑꯅꯤꯔꯛꯒꯨꯝꯕ ꯀꫭꯜ ꯇꯧꯋꯦ꯫
ꯑꯥ ꯑꯦ ꯑꯦ ꯑꯦ ꯑꯦ
ꯀꯔꯤ ꯇꯧꯔ ꯂꯩꯕ꯭ꯔꫭ ꯍꯧꯖꯤꯛꯇꯤ꯫
ꯗ꯭ꯔꯃꯥ ꯌꯦ ꯗ꯭ꯔꯃꯥ ꯌꯦꯡꯕꯅꯤ꯫
ꯅꯨꯡꯉꯥꯏꯀꯣ ꯃꯤꯗꯤ ꯃꯊꯥꯟꯇ ꯂꯩꯔꯁꯨ꯫
ꯍꯣꯏ ꯅꯪ ꯀꯦꯔꯤ ꯇꯤꯝ ꯁꯄꯣꯔꯠ ꯇꯧꯒꯦ꯫ ꯕꯣꯜ
ꯍꯧꯖꯤꯛ ꯅꯡꯅ ꯀꯣꯜ ꯇꯧꯕ꯭ꯔꯥ ꯃꯥꯅ ꯀꯣꯜ ꯇꯧꯕ꯭ꯔꯥ ꯑꯥ
ꯃꯥꯅ
ꯎꯝ
ꯊ꯭ꯌꯤꯎꯃꯥꯏ
ꯎꯝ ꯕꯣꯜ ꯌꯦꯡꯒꯗ꯭ꯔꯥ ꯉꯁꯤꯁꯨ
ꯑꯣ ꯌꯦꯡꯒꯅꯤ
ꯎꯝ ꯐ꯭ꯔꯥꯟꯁꯀꯤꯗꯣ ꯅꯪꯁꯨ ꯌꯦꯡꯕ꯭ꯔꯥ ꯉꯔꯥꯡ ꯅꯨꯡꯗꯥꯡꯗꯣ ꯉꯔꯥꯡ
ꯏꯡ ꯑꯩ ꯌꯦꯡꯗ꯭ꯔꯦ ꯌꯦꯡꯗꯦ
ꯌꯦꯡ ꯅꯣꯏ ꯂꯣꯏꯅꯃꯛ ꯌꯦꯡꯗꯕ꯭ꯔꯥ ꯉꯔꯥꯡꯗꯣ ꯇꯨ ꯊꯔꯇꯤꯒꯤꯗꯨꯗꯤ ꯊꯦꯡꯃꯟꯕꯅꯤꯅ ꯑꯩꯗꯤ ꯑꯩꯈꯣꯏꯒꯤ ꯂꯣꯏꯔꯒ ꯇꯨꯝꯅꯤꯡꯕ ꯍꯥꯎꯕ ꯌꯦꯡꯁꯤꯔꯥꯅꯗꯤ ꯇꯧꯕꯅꯦ ꯑꯩꯗꯣ
ꯎꯝ
ꯃꯥꯟꯕꯒꯤ ꯑꯗꯨꯝ ꯇꯨꯝꯅꯤꯡꯈ꯭ꯔꯕ ꯇꯨꯝꯊꯣꯛꯈ꯭ꯔꯦ ꯉꯁꯤꯒꯤꯁꯨ ꯎꯝ ꯀꯨꯏꯈ꯭ꯔꯦ ꯑꯁꯤ ꯂꯣꯏꯔꯒ ꯌꯥꯅꯤ ꯑꯗꯨꯝ ꯇꯧꯔꯅꯨ ꯆꯥꯛ ꯊꯣꯡꯗ꯭ꯔꯤꯌꯦꯅ ꯅꯣꯏꯁꯨ
ꯑ ꯑꯩ ꯇ ꯊꯣꯡꯗ꯭ꯔꯤ ꯍꯨꯝ ꯍꯨꯝ ꯍꯨꯝ ꯍꯨꯝ
ꯋꯥ ꯑꯥꯎ ꯅꯪꯁꯨ ꯀꯔꯤꯅꯣ ꯀꯔꯤꯅꯣ ꯑꯃꯨꯛ ꯍꯥꯡꯉꯣꯅ
ꯎꯃꯥꯡꯂꯩ
ꯅꯨꯄꯥꯅ ꯅꯨꯄꯤꯕꯨ ꯀꯣꯜ ꯇꯥꯎꯕ ꯆꯞ ꯃꯥꯟꯅꯩꯍꯦ ꯍꯧꯖꯤꯛꯀꯤꯁꯦ
ꯎꯝ ꯍꯨꯡ ꯍꯨꯡ ꯍꯨꯡ
ꯈꯣꯏ ꯅ ꯍꯥꯡꯕ ꯈꯛꯇ ꯑꯗꯨꯝ ꯈꯨꯝꯃꯦ ꯐꯖꯩꯅꯦ ꯅꯪꯁꯦ ꯏꯅꯥꯎꯅꯨꯄꯤꯒ ꯑꯈꯣꯏ ꯑꯅꯤꯌ ꯑꯍꯥꯟꯕ ꯀꯣꯜ ꯇꯧꯕ ꯃꯇꯝꯗꯗꯤ ꯅꯨꯃꯤ ꯃꯤꯅꯤꯠ ꯑꯃ ꯑꯅꯤ ꯅꯣꯛꯈꯤꯕꯅꯦ ꯑꯩꯈꯣꯏ ꯑꯅꯤ
ꯎꯝ ꯃꯥ ꯑꯣ ꯀꯥꯎꯈ꯭ꯔꯦ ꯑꯃꯨꯛ ꯀꯥꯏ ꯂꯩꯔꯤꯅꯣꯍꯩ
ꯉꯍꯥꯛ ꯂꯩꯏꯔꯒ ꯏꯔꯨ ꯖꯅꯤ ꯑꯩꯁꯨ ꯌꯨ ꯁꯨ ꯀꯨꯝ ꯑ ꯂꯥꯛꯈ꯭ꯔꯅꯤ ꯍꯥꯏꯌꯦ
ꯎꯝ ꯃꯥꯗꯤ ꯀꯦꯐꯦ ꯀꯦꯐꯦ
ꯀꯔꯤꯕ ꯑꯣ ꯃꯣꯏ ꯑꯅꯤꯗꯣ ꯔꯤꯝꯁ ꯆꯠꯅꯦ ꯑꯄꯨ ꯏꯂꯨꯒ ꯀꯔꯤꯒꯤ ꯆꯦꯔꯥ ꯁꯝꯃꯤꯠ ꯇꯧꯅꯤꯡꯉꯥꯏ ꯂꯥꯛꯑꯦꯅ
ꯎꯝ
ꯑꯗꯣ ꯆꯪꯕ ꯃꯥꯜꯂꯦ ꯑꯗꯣ ꯆꯥꯏ ꯀꯦꯐꯦꯗꯁꯨ ꯇꯥꯡꯗꯦꯅ ꯄꯣꯠ ꯆꯩꯗꯣ ꯑꯗꯨꯒꯤ ꯆꯥꯅꯤꯉꯥꯏꯗꯤ ꯑꯗꯨꯝ ꯑꯣ ꯑꯩꯗꯤꯀꯣ ꯆꯥꯏ ꯀꯦꯐꯦꯒꯤ ꯄꯣꯇꯦꯇꯣ ꯀꯔꯤꯔꯥ ꯄꯣꯇꯦꯇꯣ ꯇ꯭ꯋꯤꯁꯇꯔ ꯍꯥꯏꯕ꯭ꯔꯥ ꯄꯣꯇꯦꯇꯣ ꯀ꯭ꯔꯤꯔꯥ ꯑꯗꯨꯗꯤ ꯆꯥꯕ ꯍꯥꯎꯋꯦ ꯌꯥꯝꯅ
ꯑꯣ ꯀꯗꯥꯏꯗ
ꯍꯥ
ꯃꯊꯥꯝ
ꯖ ꯇꯣꯡꯉꯌꯥ ꯎꯝ ꯀꯨꯃꯥꯔ ꯀ꯭ꯂꯣꯁꯤꯡ ꯀꯥꯏꯝꯗꯣ ꯍꯥꯎꯗꯣ ꯑꯣ ꯁꯤꯉꯥꯡꯅ ꯈꯔ ꯍꯣꯟꯗ ꯀꯣꯝꯒꯦ ꯀꯃꯥꯏ ꯎ ꯃꯥꯒꯤ ꯕꯣꯜꯒꯤ ꯗꯁꯤ ꯊꯥꯝꯕ ꯃꯇꯝꯗ ꯂꯥꯛꯄ ꯃꯇꯝꯗ ꯄꯩꯁꯥꯗꯣ ꯄꯨꯔꯒ ꯆꯪꯉꯦꯕ ꯇꯦꯕꯜꯗ ꯊꯝꯕꯅꯦꯕ ꯑꯩꯁꯨ ꯎꯑꯦꯕ ꯃꯥ ꯊꯅꯗꯤ ꯂꯩꯒꯅꯤꯅ ꯃꯥ ꯃꯄꯥꯟꯗ ꯄꯥꯏꯔꯒ ꯊꯂꯛꯄ ꯃꯇꯝꯗ ꯇꯥꯈ꯭ꯔꯕ ꯃꯥꯜꯂꯦ ꯉꯥꯏꯥꯌꯣ ꯑꯁꯤ ꯂꯣꯏꯔꯒ ꯆꯠꯁꯦ ꯑꯩꯒꯤ ꯁꯝꯄꯨ ꯑꯁꯤꯗꯒꯤ ꯇ꯭ꯋꯦꯟꯇꯤꯒꯤ ꯂꯧꯕꯤ ꯌꯥꯏ ꯑꯃꯨꯛ ꯊꯥꯕꯤꯒꯦ ꯄꯩꯁꯥ ꯂ ꯝꯃꯤꯅ ꯅꯪꯒꯦ ꯍꯣꯏ ꯍꯣꯏ ꯑꯩ ꯏꯔꯨꯅꯤꯡꯉꯥꯏ ꯁꯨꯝꯄꯨ ꯌꯥꯎꯗ꯭ꯔꯦꯕ ꯑꯗꯨꯒꯤ ꯉꯥꯏꯣꯍ ꯉꯌꯣ ꯎꯝ ꯀꯌꯥ ꯑꯣꯏ ꯅꯪꯅ ꯊꯝꯈ꯭ꯔꯣ ꯏꯕꯦꯝꯃ ꯍꯥꯏ ꯑ ꯀ ꯀꯣ ꯑꯁ ꯉꯅꯥꯈꯣ ꯑꯩ ꯇꯧꯒꯦ ꯑꯩ ꯇꯧꯒꯦ ꯂ ꯀꯥꯏꯃꯦꯟ